ꯍꯜꯂꯣ
ꯀꯅꯥꯔꯣ
ꯇꯥꯕ꯭ꯔꯣ
ꯍꯜꯂꯣ
ꯇꯥꯕ꯭ꯔ ꯇꯥꯕ꯭ꯔꯣ
ꯇꯗꯕ꯭ꯔꯣ ꯑꯂ ꯑꯇ ꯇꯥꯏ ꯁꯥꯔꯤ ꯀꯋꯒ
ꯇꯥꯏ ꯑꯩ ꯍꯥꯏꯔꯤꯗꯨꯗꯤ ꯅꯪ ꯇꯥꯁꯨ ꯇꯥꯗ꯭ꯔꯒ ꯑꯩ ꯃꯣꯟꯗ ꯌꯥ ꯇ ꯀꯥꯏꯗ ꯇ ꯇ ꯑꯩꯅ ꯉꯥꯡꯕꯗꯣ ꯑꯩ ꯏꯁꯥ ꯇꯥꯅꯤ ꯐꯠꯇ꯭ꯔꯥ ꯑꯗꯨꯅ ꯋꯥ ꯑꯣ ꯉꯥꯡꯉꯤ ꯇꯥꯥꯟꯥꯟꯕ꯭ꯔꯣꯅ ꯑꯁ ꯃ
ꯍꯩ ꯍ ꯇꯥꯔꯔꯕꯣ
ꯇꯥꯔꯕꯣ ꯇꯥꯏꯌꯦ ꯑꯣꯈꯦ ꯅꯪ ꯇꯥꯕ꯭ꯔꯥ
ꯇꯥꯏꯌꯦ
ꯇꯥꯏꯌꯦ
ꯆꯥꯛ ꯆꯥꯔꯕꯧ
ꯀꯔꯤ ꯃꯊꯦꯜ ꯆꯒꯦ ꯑ ꯀꯔꯤ ꯆꯥꯕ꯭ꯔꯥ ꯈꯪꯗ꯭ꯔꯦ ꯃꯃꯤꯡꯁꯨ ꯇꯤꯟ ꯆ ꯆ ꯋꯥ ꯂꯥꯏ ꯑꯩꯕꯨꯅꯤ ꯆꯤꯡꯉꯦꯀꯣ ꯅꯤꯡꯁꯤꯡꯗꯦ ꯍꯥ ꯅꯤꯡꯁꯤꯡꯗꯦ ꯏꯁ ꯉꯁꯥꯏꯃꯛ ꯇꯧꯕꯗꯨꯗꯤ ꯀꯥꯎꯈ꯭ꯔꯦ ꯅꯪ
ꯎꯨꯝ ꯀꯥꯎꯅꯤ ꯅꯪ
ꯀꯥꯎꯕ ꯌꯥꯏꯅ
ꯃꯩ ꯂꯥꯛꯑꯕꯣ ꯉꯁꯥꯏꯅ ꯂꯥꯛꯈ꯭ꯔꯦ
ꯑꯁ ꯅꯪꯅ ꯉꯥꯡꯕ ꯑꯃꯇꯁꯨ ꯇꯥꯗꯦ ꯍꯥ ꯅꯪꯅ ꯉꯥꯡꯕ ꯑꯃꯇ ꯇꯥꯗꯦ ꯑꯩ ꯉꯥꯏꯈꯣꯀꯣ ꯑꯦꯌꯥꯔꯄꯣꯠ ꯍꯥꯞꯀꯦ ꯑꯩ ꯒꯦꯝ ꯁꯥꯟꯅꯕꯅꯦ ꯑꯗꯨꯒꯤ
ꯑꯥꯁ ꯃꯣꯕꯥꯜ ꯂꯦꯖꯟ
ꯍꯣꯏ ꯉꯥꯏꯈꯣ ꯑꯦꯌꯥꯄꯣꯠꯁ ꯍꯥꯞꯀꯦ
ꯑꯩ ꯒꯦꯝꯗꯣ ꯏꯝꯄꯣꯔꯇꯦꯟ ꯑꯣꯏꯅ ꯈꯪ ꯊꯝꯈ꯭ꯔꯣ ꯅꯪꯒꯤ ꯒꯦꯝꯗꯣ ꯍꯜꯂꯣ
ꯑꯥꯎ ꯇꯥꯕ꯭ꯔꯣ ꯏꯕꯥꯟꯅꯤꯁꯤ ꯇꯥꯕ ꯇꯥꯔ ꯑꯥꯁ ꯀꯞꯅꯤꯡꯉꯦ ꯉꯝꯗ꯭ꯔꯕꯣ ꯉꯝꯗ꯭ꯔꯦ ꯉꯝꯃꯣꯏ ꯍꯥꯏꯁꯨ ꯍꯩꯇꯅ ꯍꯥꯏꯌꯦꯅ ꯁꯥꯟꯅꯕ ꯍꯥꯏꯌꯦ ꯅꯪ ꯍꯩꯔꯝꯃꯣꯏꯗ ꯍꯧꯖꯤꯛꯇꯤ ꯇꯥꯕ꯭ꯔꯣ ꯐꯖꯅ ꯑꯗꯨꯗꯤ ꯀꯔꯤꯒꯤ ꯈꯨꯝꯃꯛꯄ ꯈꯨꯝꯅꯤꯡꯕꯒꯤ ꯅꯪꯁꯤ ꯃꯤ ꯇꯨꯡꯉꯥꯟꯕ ꯃꯥꯜꯂꯦ ꯅꯠꯇꯦ
ꯋꯥꯉꯥꯡ ꯁꯉꯥꯡ
ꯋꯥꯉꯥꯡ ꯁꯉꯥꯡꯁꯦ ꯇꯣꯉꯥꯜꯂꯦ ꯅꯪꯁꯤ ꯇꯣꯉꯥꯟꯕ ꯃꯥꯜꯂꯤ ꯉꯥꯁꯥꯏꯒꯤꯃꯤꯗꯨꯅ ꯀꯅꯥꯅꯣ ꯀꯄꯨ ꯁꯤꯃꯤꯁꯤ
ꯍ ꯀꫭꯏꯅꯔꯁꯤꯔꫭ ꯏꯕꯅꯤ ꯑꯩ ꯅꯪ
ꯈꯪꯉꯦ ꯍꯥꯏꯕ ꯉꯁꯥꯏꯅ
ꯍꯥ
ꯅꯪ ꯅꯍꯥꯟ ꯑꯩꯕꯨ ꯌꯥꯝ ꯈꯪꯉꯦ ꯍꯥꯏꯕ ꯁꯥꯏꯅ ꯍꯣꯏ ꯈꯪꯉꯤꯅ ꯈꯪꯕ꯭ꯔꯣꯏ ꯑꯁꯦꯡꯕꯒꯤ ꯈꯪꯉꯦ ꯀꯣꯔꯁꯦ ꯑꯗꯨꯒꯤ ꯇꯅꯤꯡꯗ‌ꯦ ꯀꯣꯏꯅꯔꯁꯦ ꯅꯪ ꯔꯤꯒ꯭ꯔꯦꯠ ꯇꯧꯒꯅꯤꯀꯣ ꯑꯍꯟ ꯅꯪꯅ ꯀꯔꯤ
ꯍꯥ
ꯅꯪ ꯑꯍꯟ ꯅꯪꯅ ꯀꯔꯤ ꯑꯉꯥꯡ ꯑꯉꯥꯡꯕꯨ ꯌꯦꯡ ꯁꯥ
ꯍ ꯍ ꯍ ꯑꯍꯟ ꯀꯥꯏ ꯑꯩꯉꯣꯟꯗ
ꯑꯍꯟ ꯅꯠꯇꯍꯦ ꯄꯥꯈꯪꯅꯤ ꯄꯥꯈꯪ ꯑꯍꯟꯅꯦ ꯑꯍꯟ ꯑꯍꯟ ꯄꯥꯝꯗ꯭ꯔꯣ ꯅꯪ ꯅꯪ ꯍꯅꯨꯃꯜꯂꯦ
ꯏꯤꯁ
ꯑꯩ ꯍꯅꯨꯃꯟꯂꯤ ꯀꯥꯏ ꯀꯌꯥ ꯀꯔꯤꯕ ꯍꯅꯨꯕꯅ‌ ꯐꯕꯅꯤꯀ‌ꫭ ꯑꯗꫭ ꯅꯪꯗꯤ ꯍꯅꯨ ꯃꯜꯂ‌ꯦ ꯇꯟꯂ‌ꯦ
ꯍꯥꯥ
ꯑ ꯍꯜꯂꯣ ꯍꯜꯂꯣ
ꯑꯧ ꯇꯔ‌ꯦ
ꯑꯗꯨꯅꯤ ꯐꯅꯤ ꯀꯣꯏꯅꯔꯁꯤꯅ ꯇꯥꯅꯤꯡꯗꯦ ꯍꯥꯏꯔꯒ ꯎꯝ ꯑꯗꯨꯗꯤ ꯀꯔꯤ ꯉꯥꯡꯉꯨ ꯍꯥꯏꯕꯔꯥ ꯑꫭꯏꯗ ꯐꯗꯕꯥ ꯌꯥꯝ ꯉꯥꯡꯉꯤ
ꯅꯪꯅ ꯅꯪꯅ ꯍꯣꯏ ꯍꯥꯏꯕꯤꯔ ꯌꯥꯝ ꯁꯤꯝꯄꯜꯅꯤ
ꯍꯣꯏ ꯍꯥꯏꯔꯗꯤ ꯍꯣꯏ ꯍꯥꯏꯕꯗꯤꯀꯣ ꯅꯣꯏ ꯎꯝ
ꯍꯥ
ꯀꯔꯤꯒꯤ ꯑꯩ ꯑꯩꯕꯨ ꯄꯥꯝꯗꯕꯔꯕ ꯅꯪ ꯄꯥꯝꯗꯦ ꯀꯃꯥꯏꯅ ꯄꯥꯝꯗꯕ
ꯑꯁ ꯑꯍꯟ ꯒꯥꯏꯅꯤ
ꯑꯍꯟ ꯑꯣꯏꯔꯁꯨ ꯑꯉꯥꯡ ꯑꯣꯏꯍꯟꯕ ꯉꯝ
ꯌꯥꯔꯅꯤ ꯌꯥꯔꯅꯤ ꯅꯪ ꯑꯩꯒꯨꯝꯕ ꯅꯨꯄꯥ ꯐꯪꯉꯨꯀꯣ
ꯀꯔꯤ ꯍꯥꯏꯕ
ꯀꯩ ꯍꯥꯏꯕ ꯅꯪ ꯀꯔꯤ ꯏꯁꯄꯦꯁꯦꯜ ꯑꯣꯏꯕ꯭ꯔꯥ ꯍꯥꯏꯕꯅꯦ ꯑꯩ ꯀꯔꯤ ꯑꯣꯏꯕ꯭ꯔꯥ ꯍꯥꯏꯕ
ꯁꯦꯁꯦꯜ ꯍꯥ
ꯇꯥꯔꯣꯏ ꯅꯪ ꯇꯥꯔꯣꯏ ꯑꯩ ꯀꯔꯤ ꯐꯦꯁꯦꯜ ꯑꯣꯏꯕꯔ ꯍꯥꯏꯕ ꯒ꯭ꯌꯥꯟ ꯇꯥꯔꯔꯣꯏ ꯑꯍꯟ ꯅꯪꯅ ꯑꯩ ꯀꯔꯤ ꯐꯦꯁꯦꯜ ꯑꯣꯏꯕꯔ ꯐꯦꯁꯦꯜ ꯁꯄꯦꯁꯦꯜ
ꯑꯣꯄꯦꯁꯤꯌꯟ
ꯇꯤ
ꯀꯔꯤ
ꯀꯔꯤ ꯍꯥꯏꯕꯅꯣ
ꯇꯣꯛꯑꯣ
ꯌꯥꯔꯦ ꯌꯥꯔꯦ ꯇꯣꯛꯑꯁꯦ ꯇꯣ ꯚꯥꯕ ꯇꯥꯔꯛꯇ꯭ꯔꯦ ꯌꯥꯝ ꯌꯥꯝ ꯍꯥꯏꯐꯥꯏ ꯁꯥꯕ ꯅꯨꯄꯥꯁꯤꯡꯅꯦꯕ ꯅꯪ ꯄꯥꯝꯃꯤꯁꯦ ꯌꯥꯝ ꯐꯦꯁꯟ ꯂꯩꯕ ꯌꯥꯝ ꯇꯦꯟꯗꯜ ꯍꯥꯏꯖꯤꯀꯥꯟꯒꯤ
ꯑꯩ ꯍꯧꯖꯤꯛ ꯐꯦꯁꯟ ꯍꯥꯏꯕ꯭ꯔꯣ
ꯑꯗꯨꯗꯤ ꯀꯔꯤ ꯍꯥꯏꯕꯔꯣ
ꯌꯥꯔꯦ ꯇꯣꯛꯑꯣ ꯇꯥꯗ ꯇꯥꯁꯨ ꯇꯥꯗꯦꯅ
ꯍꯧꯖꯤꯛꯇꯤ ꯇꯥꯔꯦ ꯐꯖꯅ ꯍꯥꯏꯌꯣ
ꯍꯥꯏꯔꯣꯏ
ꯇꯥꯈ꯭ꯔꯦ ꯍꯧꯖꯤꯛꯇꯤ ꯑꯩꯒꯤ ꯑꯩꯒꯤ ꯃꯈꯣꯟꯗꯩ ꯑꯩ ꯃꯁꯥꯅ ꯇꯥꯗ꯭ꯔꯗꯤ ꯅꯪꯒꯤ ꯃꯈꯣꯟ ꯉꯛꯇꯪ ꯇꯥꯈ꯭ꯔꯦ
ꯌꯥꯔꯦ ꯍꯥꯏꯔꯣꯏ
ꯀꯥꯟꯅꯔꯣꯏ ꯏꯕꯥꯅꯤ ꯀꯣꯏꯅꯔꯁꯦ
ꯇꯜꯂꯦ ꯀꯣꯏꯅꯤꯡꯗꯦ
ꯀꯔꯤꯒꯤꯔꯣ
ꯑꯩ ꯅꯨꯄꯥ ꯍꯧꯖꯤꯛ ꯀꯅꯥꯁꯨ ꯀꯣꯏꯅꯅꯤꯡꯗꯦ
ꯅꯪ ꯅꯨꯡꯁꯤꯅꯕ ꯂꯩꯕ꯭ꯔꯣ
ꯂꯩꯇꯦ
ꯑꯩꯇ꯭ꯔꯗꯤ ꯆꯞ ꯆꯥꯔꯦ ꯀꯣꯏꯅꯔꯁꯦ ꯑꯩꯁꯨ ꯂꯩꯇꯦ
ꯈꯜꯂꯦ ꯍꯥꯏꯔꯒ ꯅꯪ ꯑꯟ ꯅꯪꯀꯣ ꯆꯩ ꯆꯥꯕꯅꯤ
ꯀꯔꯤꯒꯤ ꯇꯟꯕ꯭ꯔꯣꯕ ꯑꯇꯣꯞꯄ ꯅꯨꯄꯥꯅ ꯍꯥꯏꯔꯗꯤ ꯌꯥꯒꯅꯤꯅꯦ
ꯇꯜꯂꯗꯤ ꯇꯜꯂꯦ
ꯑꯗꯣ ꯑꯇꯣꯞꯄ ꯅꯨꯄꯥꯅ ꯍꯥꯏꯔꯗꯤ ꯌꯥꯅꯤꯅꯤ ꯅꯪ
ꯑꯩꯅ ꯀꯣꯜ ꯇꯧꯔꯒꯦ ꯍꯥꯏꯕ ꯅꯠꯇ꯭ꯔꯥ ꯅꯪ ꯀꯔꯤ ꯄꯛꯇꯧ ꯇꯧꯔꯛꯄ꯭ꯔꯥ ꯐꯨꯔꯅ
ꯑꯩꯅ ꯇꯧꯔꯧꯕ ꯂꯣꯏꯔꯦ ꯅꯣꯏꯅ ꯇꯧꯔꯣꯑꯣ
ꯇꯧꯅꯤꯡꯗꯦ
ꯇꯧꯔꯛꯑꯣ ꯏꯕꯥꯅꯤ ꯀꯣꯏꯅꯔꯁꯦ ꯑꯩꯅ ꯅꯪꯕꯨ ꯀꯣꯏꯔꯒꯦ ꯑꯩ ꯍꯌꯦꯡ ꯂꯥꯛꯀꯦ ꯅꯒꯤ ꯃꯐꯝꯗ
ꯏꯁ
ꯋꯥꯊꯤꯗꯤꯀꯣ
ꯅꯪ ꯁꯤꯂꯣꯡꯗ ꯂꯩꯔꯝꯃꯦꯕ
ꯂꯩꯔꯝꯗꯦ
ꯀꯔꯤ ꯂꯩꯀꯥꯏꯗ ꯂꯩꯔꯝꯕ꯭ꯔꯣ
ꯂꯩꯔꯝꯗꯦ
ꯃꯥꯏꯃꯨꯗ꯭ꯔꯣ
ꯅꯍꯥꯟꯁꯨ ꯍꯥꯏꯈ꯭ꯔꯕꯗꯨꯕꯨ ꯌꯥꯏꯦ ꯅꯪ ꯅꯤꯡꯁꯤꯡꯅꯤꯡꯗꯕꯗꯨꯕꯨ
ꯀꯥꯎꯕꯨꯗ
ꯀꯥꯎꯕ ꯅꯠꯇꯦ ꯇꯥꯅꯤꯡꯗꯕꯒꯤ ꯈꯪꯗꯕꯅꯤꯅꯪ
ꯅꯪꯗꯤ ꯃꯈꯣꯟꯗꯤ ꯌꯥꯝ ꯑꯍꯟ ꯃꯜꯂꯦꯗꯣ ꯆꯍꯤꯗꯤ ꯌꯥꯝ ꯑꯉꯥꯡ ꯑꯣꯏꯔꯤꯅꯦ
ꯐꯠꯇ꯭ꯔꯨꯁꯤꯅ
ꯍꫭꯏ ꯐꯩꯌꯦ ꯐꯩꯌꯦ ꯆꯍꯤ ꯀꯌꯥ ꯆꯠꯂꯤꯌꯕ ꯅꯪ
ꯑꯗꯨꯁꯨ ꯍꯥꯏꯔꯕꯅꯦ ꯑꯩ ꯑꯃꯨꯛꯀ ꯍꯟꯅ ꯍꯥꯏꯔꯣꯏ
ꯂꫭꯏ ꯅꯤꯡꯁꯤꯡꯉꯤꯅꯦ ꯅꯣꯏ ꯅꯨꯄꯤꯁꯤꯡꯁꯦ ꯅꯣꯏꯅ ꯉꯥꯡꯕ ꯋꯥꯁꯦ
ꯍꯣꯏ
ꯌꯥꯝ ꯅꫭꯏ ꯅꯨꯄꯤꯁꯤꯡꯁꯦ ꯌꯥꯝ ꯀꯝꯄ꯭ꯂꯤꯀꯦꯠ ꯑꯣꯏꯌꯦ ꯍꯥꯏꯕꯗꯤ ꯁꯤ
ꯀꯝꯄꯂꯤ ꯅꫭꯏ ꯅꯨꯄꯥꯁꯤꯡꯅ ꯒ꯭ꯌꯥꯟꯁꯨ ꯇꯥꯁꯨ ꯇꯥꯕꯤꯗ꯭ꯔꯒ ꯑꯣꯏꯕ ꯇꯥꯕ
ꯅꯪꯅ ꯉꯥꯡꯕ ꯋꯥꯁꯦ ꯂꯣꯏ ꯅꯤꯡꯁꯤꯡꯉꯦꯕ ꯑꯩ ꯅꯣꯏꯗꯤ
ꯍꯣꯏꯇꯥ ꯍꯣꯏꯇꯥ
ꯌꯥꯏꯅꯦ
ꯀꯩ ꯇꯧꯔ ꯂꯩꯕ꯭ꯔ ꯍꯧꯖꯤꯛꯀꯥꯟꯗꯤ
ꯂꯥꯏꯔꯤꯛ ꯄꯥꯔꯒ ꯂꯩ
ꯑꯛ ꯄꯥꯔꯒ ꯑꯥꯔꯠꯁ ꯂꯧꯕ꯭ꯔꯣ ꯁꯥꯏꯟꯁ ꯂꯧꯕ꯭ꯔꯣ
ꯑꯗꯨꯁꯨ ꯅꯍꯥꯟ ꯍꯥꯏꯈ꯭ꯔꯦ
ꯑꯁ ꯅꯪꯁꯨ ꯄꯨꯡꯈꯥꯏ ꯍꯥꯏꯈ꯭ꯔꯣꯏꯗ ꯅꯍꯥꯟ ꯍꯥꯏꯈ꯭ꯔꯤ ꯀꯥꯏꯅ
ꯍꯥꯏꯈ꯭ꯔꯦ ꯂꯣꯏ ꯍꯥꯏꯈ꯭ꯔꯦ ꯅꯪꯅ ꯅꯤꯡꯁꯤꯡꯅꯤꯡꯗꯕꯒꯤ ꯋꯥꯅꯤ
ꯑꯗꯨꯅ ꯆꯤꯡꯅꯅꯥꯎ ꯀꯌꯥꯂꯩ
ꯑꯗꯨꯁꯨ ꯍꯥꯏꯈ꯭ꯔꯕꯅꯦ
ꯑꯗꯨꯁꯨ ꯍꯥꯏꯈ꯭ꯔꯦ ꯑꯗꯨ ꯑꯩ ꯂꯞ ꯌꯨꯁꯨ ꯍꯥꯏꯈ꯭ꯔꯕ꯭ꯔꯣ
ꯆꯠꯂꯦꯍꯦ ꯁꯨꯡꯈꯥꯏꯍꯦ ꯍꯥꯏꯥꯔꯨꯔꯦ
ꯍꯥꯏꯈꯔꯦ ꯍꯥꯏ ꯑꯩꯅ ꯑꯩꯅ ꯌꯥꯕꯤꯗꯕꯤꯒꯤ ꯋꯥꯅꯤ ꯍꯥꯏꯕꯅ
ꯏꯁ
ꯅꯪꯅ ꯅꯍꯥꯟ ꯍꯥꯏꯜꯂꯛꯁꯨ ꯍꯥꯏꯔꯝ ꯅꯠꯇ꯭ꯔꯣ ꯑꯩꯕꯨꯣ ꯑꯗꯣ ꯑꯩꯅ ꯌꯥꯈꯤꯗꯕ ꯅꯠꯇ꯭ꯔꯣ
ꯑꯇꯣꯞꯄ ꯅꯨꯄꯤ ꯑꯣꯏꯔꯝꯒꯅꯤ ꯅꯪ ꯅꯨꯄꯤ ꯃꯌꯥꯝꯒ ꯋꯥꯔꯤ ꯁꯥꯟꯅꯗꯥꯏꯅꯦ
ꯅꯪꯅꯤꯍꯦ ꯑꯩ ꯅꯤꯡꯁꯤꯡꯉꯤꯍꯦ
ꯑꯇꯣꯞꯄꯅꯕꯤꯅꯦ ꯑꯇꯣꯞꯄꯅ ꯅꯨ ꯕꯤꯅꯦ ꯈꯪꯉꯦ ꯈꯪꯉꯦ
ꯅꯪꯅꯤ ꯅꯪꯅꯤ
ꯑꯩ ꯏꯆꯤꯟꯗꯒꯤ ꯑꯗꯨꯒꯨꯝꯕ ꯋꯥꯗꯨꯣ ꯁꯨꯡꯇꯥꯛ ꯍꯦꯛ ꯇꯥꯔꯣꯏ ꯅꯪ
ꯅꯪ ꯂ ꯂꯞꯄꯤꯌꯨ ꯍꯥꯏꯌꯦ ꯑꯣ ꯑꯩꯅ
ꯑ ꯅꯤꯡꯒ
ꯅꯪ ꯑꯉꯥꯡ ꯑꯣꯏꯃꯜꯂꯤ ꯂꯩꯁꯥꯗꯤ ꯈꯔ ꯐꯥꯏ ꯍꯥꯏꯕ ꯎ ꯅꯪ ꯃꯤꯀꯣ ꯑꯩ ꯈꯪꯉꯦ ꯍꯥꯏꯔꯒ ꯍꯥꯏꯗꯦ ꯍꯌꯦ ꯁꯤꯗꯤ ꯑꯣꯟꯇꯣꯛꯄꯗꯤ ꯍꯥꯏꯕ ꯁꯤ ꯋꯥꯍꯩꯗꯤ ꯍꯥꯏꯗꯕ
ꯁꯤ ꯋꯥꯍꯩꯗꯤ ꯀꯩꯒꯤꯩ ꯍꯥꯏꯒꯗꯧꯕ ꯑ ꯅꯪꯕꯨ ꯅꯨꯡꯁꯤꯕꯁꯨ ꯅꯠꯇꯦ
ꯅꯪ ꯂꯣꯠ ꯂꯣꯟꯠꯅ ꯑꯩꯉꯣꯟꯗꯅꯤ ꯃꯪꯗ ꯄ ꯑꯗꯨꯝ ꯈꯔ ꯋꯥꯈꯜꯗ ꯊꯜꯂ ꯂꯩꯕ ꯑꯩ ꯈꯪꯉꯤꯀꯣ ꯍꯛꯆꯤꯟ ꯊꯤꯅꯨꯅꯕ ꯑꯗꯨꯃꯥꯏꯅ ꯑꯃꯨꯛ ꯐꯣꯟ ꯇꯧꯒꯗꯔꯦ ꯑꯩꯒꯤ ꯋꯥꯈꯜ ꯈꯜꯂꯅꯤ ꯅꯪ
ꯇꯥꯅꯤꯡꯗꯦ ꯑꯩ ꯅꯪꯕꯨ ꯀꯥꯎꯈ꯭ꯔꯕꯅꯤ
ꯃꯨꯛ ꯂꯣꯏꯔꯒ ꯑꯩ ꯋꯥꯈꯜ ꯈꯜꯜꯂꯤꯅꯦꯀꯣ ꯅ
ꯑ ꯇꯅꯤꯗꯦ
ꯑꯩꯒꯤ ꯃꯪꯗꯒꯁꯨ ꯎꯔꯝꯃꯤꯅꯤꯅꯦ ꯑꯩꯉꯣꯟꯗ
ꯀꯩꯒꯒꯗꯧꯕ ꯑ ꯁꯅꯤꯁ
ꯃꯪꯗꯁꯨ ꯑꯩꯉꯣꯟꯗ ꯎꯔꯝꯅꯤꯅꯦ ꯍꯣꯔꯅꯤꯡ ꯃꯨꯟ ꯆꯠꯂ ꯂꯩꯔꯝꯅꯤꯅꯦ
ꯅ ꯍꯦꯟꯅ ꯁꯛꯅꯤꯡ ꯁꯁꯤꯡꯕꯁꯨ ꯅꯠꯇꯦ
ꯎꯝ ꯎ
ꯍꯣꯏ ꯍꯣꯏ
ꯍꯥꯏꯕ ꯏꯟꯗ꯭ꯔꯦꯍꯦ ꯅꯪꯁꯦ
ꯀꯩ ꯌꯦꯡꯒꯗꯧꯕ